ꯍꯗꯣ ꯑ ꯂꯥꯛ ꯇꯥꯔꯦ
ꯇꯥꯔꯔꯕꯣ ꯇꯥꯕꯤꯔꯨꯕꯧ ꯑꯣ ꯇꯥꯔꯦ ꯍꯧꯖꯤꯛꯇꯤ ꯇꯥ ꯃꯁꯗꯤ
ꯑꯩ ꯇꯥꯔꯦ ꯍꯣꯏ ꯇꯥꯔꯦ ꯇꯥꯔꯦ
ꯑꯣ ꯅꯦꯠꯋꯥꯛ ꯅꯨꯡꯉꯥꯏꯇꯧꯋꯀꯣ
ꯑꯣ ꯀꯥꯏꯗ ꯂꯩꯔꯤꯅꯣ
ꯑꯩꯁꯦ ꯁꯍꯗ ꯂꯩ ꯁꯍꯔ ꯑꯩꯈꯣꯏꯒꯤ ꯀꯪꯂꯩꯄꯥꯛꯀꯤ ꯁꯍꯔꯗ
ꯍꯣꯏ ꯍꯣꯏ ꯍꯣꯏ ꯌꯥꯝ ꯁꯥꯔꯝꯃꯅꯤ ꯑꯗꯨꯗꯤ ꯑꯩ
ꯁꯤꯁꯇꯔ ꯍꯣꯏꯗꯤ ꯀ꯭ꯂꯥꯁ ꯆꯠꯇ꯭ꯔꯣ
ꯀ꯭ꯂꯥꯁ ꯂꯣꯏꯔꯦ ꯄꯨꯡ ꯑꯅꯤꯗ ꯗ꯭ꯌꯨꯇꯤ ꯆꯠꯂꯅꯤ
ꯑꯣ
ꯅꯣꯏꯒꯤ ꯋꯦꯗꯔꯗꯤ ꯀꯔꯤ ꯇꯧꯕ꯭ꯔꯣ
ꯀꯦꯕꯅꯣ
ꯅꯣꯏꯒꯤ ꯋꯦꯗꯔꯗꯤ ꯀꯃꯥꯏꯅ ꯇꯧꯕ꯭ꯔꯣ ꯍꯥꯏꯕ ꯅꯣꯡ ꯆꯨꯕ꯭ꯔꯥ ꯅꯨꯡꯁꯥ ꯀꯟꯕ꯭ꯔꯥ
ꯋꯦꯗꯔꯁꯦ ꯅꯨꯡꯉꯥꯏ ꯅꯨꯡꯉꯥꯏ ꯍꯥꯏꯁꯤꯔꯥ ꯅꯨꯡꯉꯥꯏꯇꯦ ꯍꯥꯏꯁꯤꯔꯥ ꯈꯪꯗ꯭ꯔꯦꯗ ꯀꯩꯅ‌ꯣꯃꯥ ꯖꯦ ꯅꯣꯡ ꯇꯥꯗꯕꯒꯤ ꯀ‌ꯣ
ꯍꯣꯏ
ꯂꯧ ꯏꯁꯤꯡ ꯎꯕꯁꯨ ꯐꯪꯗ꯭ꯔꯦ ꯍꯧꯖꯤꯛꯁꯦ ꯅꯣꯡ ꯋꯥꯕꯒꯤꯀꯣ
ꯅꯣꯡ ꯇꯥꯗꯕ꯭ꯔꯣꯅꯦ
ꯑꯥ ꯅꯣꯡꯁꯦ ꯇꯥꯒꯦ ꯇꯥꯒꯦ ꯇꯧꯔꯒ ꯑꯃꯨꯛꯀ ꯅꯨꯡꯁꯥ ꯀꯟꯅ ꯁꯥꯔꯛꯄ
ꯆꯞ ꯃꯥꯟꯅꯩ ꯑꯗꯨꯗꯤ ꯑꯩꯈꯣꯏꯗꯁꯨ ꯑꯗꯨꯃꯥꯏꯅ ꯇꯧꯋꯦ ꯅꯣꯡꯁꯨ ꯇꯥꯔꯗꯤ ꯐꯥꯗꯣꯏꯕ
ꯁꯤꯁꯇꯔꯍꯣꯏꯗꯤ ꯅꯣꯡꯃꯗ ꯀ꯭ꯂꯥꯁ ꯀꯌꯥ ꯀꯌꯥ ꯇꯧꯕ꯭ꯔꯣ
ꯀ꯭ꯂꯥꯁ ꯄꯦꯔꯦꯠꯁꯦ ꯃꯔꯤ ꯂꯧꯋꯦ
ꯑꯣ ꯑꯁ ꯋꯥꯔꯝꯅꯤꯅꯦ
ꯍꯣꯏꯗ ꯑꯗꯨꯝ ꯍꯥꯏꯅꯔꯦꯗ ꯑꯗꯨꯝ
ꯑꯣ
ꯕꯣꯜ ꯌꯦꯡꯕ꯭ꯔꯣ
ꯌꯦꯉꯤ
ꯀꯔꯝꯕ ꯁꯞꯄꯣꯔꯠ ꯇꯧꯕ ꯅꯪꯗꯤ
ꯑꯩꯗꯤ ꯇꯥ ꯇꯥꯗ ꯅꯦꯃꯥꯔꯒꯤ ꯐꯦꯟꯅꯦ
ꯑꯁ ꯑꯩꯗꯤ ꯄꯣꯔꯇꯨꯒꯜ ꯅ‌ꯦ
ꯍꯥ
ꯄ‌ꯣꯔꯇꯨꯒꯜꯅꯦ ꯑꯩꯗꯤ
ꯑꯁ ꯌꯥꯗ꯭ꯔꯦꯗ ꯁꯤꯗꯤ
ꯈꯦꯠꯅꯔꯦ ꯀꯔꯤꯒꯤꯅꯣ ꯅꯪꯗꯤ
ꯁꯥꯟꯅꯕ ꯍꯩꯗꯨꯗꯤ ꯑꯩꯈꯣꯏꯒꯤꯗꯤ ꯕꯣꯜ ꯌꯥꯝ ꯐꯖꯩꯗꯨꯗꯤ
ꯑꯩꯈꯣꯏꯗꯤ ꯌꯦꯡꯕꯨꯗꯤ ꯌꯦꯡꯗꯦꯗ ꯁꯨꯝ ꯍꯥꯏꯕꯅꯦ
ꯉꯁꯥꯏꯁꯨ ꯀꯥꯗꯤ ꯀꯥꯏꯌꯦꯅꯦ ꯅꯣꯏꯒꯤꯗ‌ꯣ
ꯀꯥꯕꯅ‌ꯦ ꯍ‌ꯣꯏ ꯑꯗꯨꯝ
ꯑꯗꯣ ꯔꯥꯎꯟ ꯑꯣꯐ ꯁꯤꯛꯁꯇꯤꯟꯗꯗꯤ ꯊꯣꯝꯈꯤꯗꯧꯕ ꯃꯥꯜꯂꯦ ꯃꯤꯅ
ꯍꯣꯏꯗ ꯊꯣꯝꯕꯁꯨ ꯀꯩꯁꯨ ꯀꯥꯏꯦꯗ ꯑꯩꯈꯣꯏꯗꯤ ꯑꯗꯨꯝ ꯁꯞꯄꯣꯔꯠ ꯁꯞꯄꯣꯔꯠ ꯇꯧꯋꯦ ꯉꯝꯕ ꯉꯝꯗꯕꯒꯤ ꯋꯥ ꯅꯠꯇꯦꯗꯏ
ꯍ‌ꯣꯏꯅꯦ ꯍ‌ꯣꯏꯅꯦ ꯑꯗꯨꯕꯨꯗꯤ ꯆꯨꯝꯃꯤꯗ ꯑꯩꯈꯣꯏꯁꯨꯅꯦ ꯆꯞ ꯃꯥꯟꯅꯩ ꯀꯥꯕ ꯀꯥꯕ ꯄꯣꯕ ꯍꯥꯏꯕꯗꯨꯗꯤ ꯑꯃꯅꯦꯍꯥ
ꯃꯥꯅꯦ ꯃꯥꯅꯦ
ꯁꯤꯁꯇꯔꯈꯣꯏꯗꯤ ꯏꯆꯤꯟ ꯏꯅꯥꯎ ꯀꯌꯥ ꯑꯣꯏꯗꯣꯏꯅꯣ
ꯑꯩꯅ ꯑꯩ ꯑꯩ ꯑꯃꯒ ꯏꯅꯥꯎꯅꯨꯄꯥ ꯑꯃ ꯑꯅꯤꯅꯦ
ꯑꯣ ꯁꯤꯁꯇꯔꯁꯦ ꯑꯍꯥꯟ ꯑꯣꯏꯗꯣꯏꯅꯤ ꯑꯗꯨꯗꯤ
ꯍꯣꯏ ꯍꯣꯏ ꯑꯩ ꯑꯍꯟ ꯑꯣꯏꯗꯣꯏꯅꯦ
ꯍꯥꯥ
ꯅꯪꯗꯤ
ꯑꯩꯈꯣꯏ ꯑꯩꯈꯣꯏꯁꯨ ꯑꯍ ꯑꯍꯨꯝꯅꯦ ꯅꯨꯄꯥ ꯉꯛꯇ ꯅꯨꯨꯄꯥ ꯉꯥꯛꯇ ꯑꯍꯨꯝꯅꯦꯕ ꯑꯩꯈꯣꯏꯁꯨ ꯇꯥꯕ꯭ꯔꯣ
ꯇꯥꯔꯦ ꯇꯥꯔꯦ ꯇꯥꯔꯦ
ꯇꯥꯏꯀꯣ
ꯇꯥꯔꯦ
ꯑꯣ ꯑꯩꯈꯣꯏꯁꯨ ꯅꯨꯄꯥ ꯉꯥꯛꯇ ꯑꯍꯨꯝꯅꯦꯕ
ꯅꯨꯄꯤ ꯂꯩꯇ꯭ꯔꯦ
ꯅꯨꯄꯤ ꯂꯩꯇꯦ ꯑꯥ
ꯅꯨꯡꯉꯥꯏꯇꯦꯀꯣ ꯑꯗꯨꯗꯤ
ꯍꯅꯦ ꯏꯆꯟꯅꯨꯄꯤꯒꯨꯝꯕ ꯏꯆꯦꯒꯨꯝꯕ ꯑꯃ ꯄꯥꯝꯕꯅꯤꯅꯦ ꯏꯆꯦꯒꯨꯝꯕ ꯏꯆꯟꯅꯨꯄꯤꯒꯨꯝꯕ
ꯑꯗꯨꯗꯤ ꯍꯌꯦꯡꯋꯥꯏ ꯅꯪꯅ ꯂꯨꯍꯣꯡꯕ ꯀꯥꯟꯗ ꯅꯨꯄꯤ ꯑꯍꯟ ꯐꯪꯕ ꯑꯣꯏꯖꯔꯣꯀꯣ
ꯑ ꯑꯁ ꯁꯤꯁꯇꯔꯒꯤ ꯕꯣꯔꯁꯤꯗꯤ ꯄꯣꯞꯇ ꯔꯛꯗꯧ ꯃꯥꯂꯦ
ꯍꯣꯏ ꯍꯣꯏ ꯑꯣ ꯍꯦꯛ ꯄꯥꯎꯕꯗ ꯑꯩꯕꯨ ꯅꯤꯡꯁꯤꯡꯉꯨꯀꯣ ꯇꯥꯕ꯭ꯔ ꯇꯥꯕ꯭ꯔꯣ ꯆꯥꯗ꯭ꯔꯣ ꯑꯩ ꯑꯃꯨꯛ ꯇꯥꯈꯤꯗ꯭ꯔꯦ ꯅꯪꯒꯤ ꯅꯦꯠꯋꯥꯛꯁꯤꯗꯤ ꯌꯥꯗꯕ ꯃꯥꯜꯂꯦ
ꯑ
ꯇꯥꯔꯕꯣ